ꯍꯜꯂꯣ ꯍꯜꯂꯣ ꯀꯩꯗꯧꯔꯝꯃꯤꯅꯣ
ꯀꯩꯁꯨ ꯇꯧꯗꯦ ꯁꯨꯝ ꯂꯩꯔꯤ
ꯎꯝ
ꯅꯪꯗꯤ
ꯌꯨꯝ ꯀꯩꯅꯣ ꯇꯧꯔꯝꯕꯅꯦ ꯑꯥ ꯑꯈꯣꯏ ꯃꯊꯛꯀꯤ ꯁꯤꯕꯗꯣ ꯍꯩꯕꯗꯣ ꯑꯗꯨꯗꯣ ꯉꯁꯤ ꯁꯤꯕ ꯇꯥꯏꯌꯦꯅ ꯑꯗꯨ ꯁꯤꯕ ꯂꯥꯛꯄ ꯑꯗꯨꯒꯤ ꯑꯩ ꯄꯨꯡ ꯇꯔꯨꯛ ꯑꯗꯨꯋꯥꯏꯗꯥ ꯁꯤꯕꯅꯦ ꯑꯗꯣ ꯑꯗꯨꯋꯥꯏꯗꯥ ꯂꯥꯛꯑꯦ ꯑꯗꯨꯒꯥ ꯁꯤꯕ ꯈꯣꯠꯄꯗꯣ ꯉꯥꯏꯍꯥꯛ ꯌꯥꯎꯔꯦ ꯌꯥꯎꯕꯗꯤ ꯅꯠꯇꯕ ꯃꯣꯏ ꯆꯥ ꯂꯣꯟꯕ ꯈꯣꯠꯄ ꯇꯧꯔꯝꯕꯅꯤ
ꯂꯣꯏꯗ꯭ꯔꯤꯕꯣ ꯍꯥꯏꯖꯦ
ꯁꯤꯕꯗꯤ ꯂꯣꯏꯒ꯭ꯔꯦ ꯑꯗꯣ ꯃꯣꯏꯗꯨ ꯍꯣꯟꯕꯗꯣ ꯒꯥꯔꯤ ꯃꯄꯣꯠ ꯑꯅꯤ ꯍꯣꯟꯗꯧꯕ ꯑꯃꯨꯛ ꯆꯠꯈ꯭ꯔꯒꯥ ꯑꯃꯨꯛ ꯍꯜꯂꯛꯑꯒꯥ ꯑꯃꯨꯛ ꯂꯥꯛꯈꯤꯅꯦꯃꯦ ꯑꯗꯣ ꯃꯣꯏ ꯃꯄꯥꯟꯗ ꯂꯩꯔꯤ ꯃꯥꯜꯂꯦ ꯒꯥꯔꯤꯗ ꯉꯥꯏꯔꯤ ꯎꯝ
ꯑꯗꯨ ꯍꯣꯟꯒꯤꯗꯨꯒ ꯂꯣꯏꯔꯦ
ꯑꯃꯨꯛ ꯍꯣꯟꯒꯤꯗꯧ ꯋꯥꯠꯂꯤꯅꯤ ꯑꯃ ꯍꯣꯜꯂꯒ ꯄꯨꯒ꯭ꯔꯦꯗꯅ ꯁꯤꯊꯣꯛ ꯁꯤꯊꯥꯕꯗꯤ ꯂꯣꯏꯔꯦ ꯄꯣꯠꯁꯨ ꯍꯥꯞꯄꯗꯣ ꯂꯣꯏꯔꯦ ꯑꯗꯣ ꯍꯥꯞꯊꯥꯕ ꯃꯣꯏ ꯃꯃꯥꯟꯅꯕ ꯀꯩꯀꯩ ꯄꯥꯔꯇꯤ ꯇꯧꯕ ꯈꯣꯠꯄ ꯇꯧꯔꯗꯤ ꯃꯊꯛꯇ ꯇꯧꯕ ꯇꯧꯗ ꯃꯥꯡ ꯀꯣꯜꯁꯨ ꯇꯧꯔꯛꯇꯦ ꯉꯁꯥꯏꯗꯤ ꯀꯩꯗꯧ ꯂꯩꯔꯝꯃꯤ ꯉꯄꯗ
ꯀꯔꯅꯣ
ꯅꯪꯉꯨꯕ
ꯊꯕꯛ ꯇꯧꯔꯒ ꯃꯩ ꯃꯨꯠꯈ꯭ꯔꯦ ꯉꯁꯤ ꯁꯤ ꯃꯩ ꯃꯨꯠꯅꯤ ꯃꯣꯏꯒꯤ ꯃꯩ ꯁꯦꯝꯅꯤꯅ ꯑꯩꯈꯣꯏ ꯁꯤꯒꯤ ꯃꯩꯗꯣ ꯃꯅꯤꯡꯗ ꯃꯣꯏ ꯁꯦꯝꯅꯩ ꯑꯗꯨꯒ ꯁꯤꯒ ꯇꯥꯡ ꯇꯔꯥꯅꯤꯊꯣꯏꯒ ꯃꯨꯠꯀꯅꯦ ꯃꯨꯠꯈ꯭ꯔꯍꯩ ꯍꯣꯔꯦꯟ ꯄꯨꯡ ꯀꯩꯅꯣꯗ ꯃꯉꯥꯗ ꯂꯥꯛꯅꯩ
ꯎꯝ ꯐꯣꯟ ꯆꯥꯖ ꯇꯧꯃ
ꯇꯧꯔꯦ ꯉꯁꯥꯏꯗꯤ ꯄꯥꯏꯗ꯭ꯔꯤꯅꯦ ꯐꯣꯟꯁꯦ
ꯐꯣꯟ ꯇꯧꯔꯛꯑꯝꯕ꯭ꯔꯥ ꯑꯩꯉꯣꯟꯗ ꯑꯩ ꯑꯩ ꯑꯣꯞ ꯇꯥꯔ ꯂꯩꯔꯝꯃꯦ ꯑꯗꯣ ꯁ꯭ꯀꯨꯜ ꯑꯅꯤ ꯑꯍꯨꯝ ꯇꯧꯔꯝꯃꯦ ꯅꯪ ꯇꯧꯔꯝꯕ꯭ꯔꯣ
ꯑꯩ ꯇꯧꯔꯛꯇꯦ
ꯀꯅꯥ ꯑꯣꯏꯖꯠꯅꯣꯅꯤ
ꯃꯊꯟ ꯃꯦꯁꯦꯖꯇ ꯅꯝꯕꯔ ꯌꯥꯎꯗꯏꯅꯦ
ꯌꯥꯎꯔꯛꯇꯦ ꯑꯩꯒꯤ ꯑꯗꯨꯗꯤ ꯐꯣꯠꯣ ꯊꯝꯕ ꯀꯩꯗꯧ ꯂꯩꯔꯝꯃꯦꯕ ꯅꯪꯗꯤ
ꯊꯕꯛ ꯇꯧꯔꯤꯅꯦꯀꯒ
ꯀꯩꯒꯤ ꯇꯧ
ꯀꯤꯗꯟꯖꯥꯔꯤ ꯀꯦꯜꯗꯟ ꯁꯥꯔꯝꯕꯅꯤ ꯃꯩ ꯃꯩ ꯃꯨꯠꯈ꯭ꯔꯕꯅꯤꯅ ꯃꯩꯗꯣ ꯐꯦꯟꯗ ꯊꯥꯔ ꯏꯪꯍꯟꯕꯅꯤꯅ ꯃꯩ ꯃꯨꯠꯈ꯭ꯔꯕꯅꯤꯅ ꯀꯨꯏꯅ ꯆꯪꯉꯦ ꯍꯩꯔ ꯊꯔꯝꯃꯦꯅꯤꯁꯦ ꯍꯣꯔꯦꯟ ꯀꯣꯟꯅ ꯂꯧꯊꯣꯛꯀꯗꯣꯏꯅꯤ
ꯑꯣ ꯅꯍꯥꯟ ꯁꯤꯅꯁꯤ ꯐꯦꯟ ꯊꯥꯔꯒ ꯍꯩꯕ꯭ꯔꯣ
ꯃꯩꯗꯣ ꯐꯦꯟꯗꯣ ꯊꯥꯔꯗꯤ ꯈꯔ ꯊꯨꯅ ꯏꯪꯉꯗꯤ ꯈꯔ ꯌꯥꯝ ꯁꯥ ꯌꯥꯔꯦ ꯅꯠꯇ꯭ꯔꯗꯤ ꯌꯥꯝ ꯀꯨꯏꯟ ꯀꯨꯏꯟ ꯆꯪꯉꯤ ꯃꯊꯟꯗ ꯏꯪꯍꯟꯕ ꯑꯗ ꯃꯊꯟ ꯏꯪꯊꯔꯛꯄꯗꯗꯤ ꯌꯥꯝ ꯀꯨꯏꯟ ꯀꯨꯏꯟ ꯆꯪꯉꯦ ꯑꯗꯨꯗꯣ ꯐꯦꯟꯗꯣ ꯊꯥꯔꯒꯗꯤ ꯊꯨꯔꯕꯅꯤꯅ ꯄꯣꯠ ꯇꯣ ꯍꯦꯟꯅ ꯁꯥꯔꯦ
ꯑꯩ ꯐꯣꯟꯗꯣ ꯉꯔ ꯉꯁꯥꯏ ꯇꯨꯝꯕ ꯍꯧꯂꯛꯄꯗ ꯄꯨꯡ ꯄꯥꯔꯁꯦꯟꯗꯣ ꯌꯥꯝ ꯌꯥꯎꯔꯝꯗꯕꯅꯦꯕ ꯁꯤꯛꯁ ꯁꯚꯦꯟ ꯄꯥꯔꯁꯦꯟ ꯈꯛꯇ ꯌꯥꯎꯔꯝꯃꯦ ꯑꯗꯨꯕꯨ ꯑꯗꯨꯒ ꯑꯃꯨꯛ ꯉꯥꯏꯍꯥꯛ ꯑꯃꯨꯛ ꯅꯪꯉꯣꯟꯗ ꯑꯃꯨꯛ ꯀꯣꯜ ꯇꯧꯔꯦꯗꯅ ꯑꯗꯣ ꯀꯣꯜ ꯇꯧꯔꯒ ꯀꯩꯅꯣ ꯇꯧꯀꯥꯟꯗ ꯇꯝ ꯇꯝꯅ ꯑꯗꯨꯒ ꯇꯨ ꯄꯥꯔꯁꯦꯟ ꯌꯥꯎꯔꯝꯕꯅꯤ ꯐꯣꯟꯗ ꯆꯥꯔꯖ ꯇꯧꯒꯦꯗ ꯒꯥꯔꯤ ꯑꯃ ꯅꯅꯨꯡꯒ ꯆꯥꯡ ꯃꯦ ꯑꯗꯣ ꯑꯣꯞꯇꯥꯅ ꯍꯥꯡꯕ ꯁꯨꯡꯌꯥ ꯌꯥꯗ꯭ꯔꯕ ꯐꯣꯟꯗꯣ ꯆꯥꯔꯖꯁꯤ ꯆꯪꯃꯒꯤꯗꯤ ꯊꯣꯛꯑꯒ ꯔꯥꯎꯟ ꯑꯃ ꯊꯣꯛꯑꯒ ꯄꯔꯁꯦꯟꯇꯦꯖ ꯍꯦꯟꯒꯠꯇꯕꯗꯣ ꯋꯥꯟ ꯄꯥꯔꯁꯦꯟ ꯆꯞꯥꯟ ꯊꯥꯔꯛꯇꯕꯗꯣ
ꯅꯪ ꯐꯣꯟꯗꯣ ꯀꯨꯏꯗ꯭ꯔꯤꯗꯥꯏꯔꯦ
ꯂꯧꯕ꯭ꯔꯣ
ꯐꯣꯟꯗꯣ ꯀꯨꯏ ꯑꯗꯨ ꯂꯧꯗꯣ ꯀꯨꯏꯗ꯭ꯔꯤꯗꯥꯏꯅ ꯆꯥꯔꯖ ꯌꯥꯗꯦ ꯍꯥꯏꯁꯦ ꯀꯩꯅꯣ
ꯆꯥꯔꯖꯔ ꯅꯠꯇꯦꯅꯦ ꯐꯣꯟꯗꯨ ꯑꯣꯞ ꯄꯨꯔꯥ ꯀꯪꯈꯤꯕꯗꯣ
ꯑꯣꯞ ꯇꯥꯕꯗꯣ ꯆꯥꯔꯖ ꯇꯧꯔꯒꯗꯤ ꯍꯥꯡꯕꯗꯤ ꯌꯥꯗꯣꯏ ꯅꯠꯇ꯭ꯔꯣ
ꯑꯣ ꯆꯥꯔꯖ ꯆꯪꯗꯣ ꯆꯥꯔꯖ ꯆꯪꯉꯒꯅꯦ ꯄꯥꯔꯁꯦꯟꯇꯦꯖ ꯁꯨꯝ ꯍꯦꯟꯒꯠꯇꯕ ꯄꯨꯡꯈꯥꯏ ꯑꯃ ꯍꯦꯟꯅ
ꯑꯗꯨ ꯌꯥꯗꯕꯩ ꯅꯠꯇ꯭ꯔꯣ
ꯑꯗꯨꯗꯨꯒ ꯆꯥꯔꯖꯔꯗꯨ ꯆꯥꯟꯅꯗꯕꯩꯅꯤꯗ ꯑꯗꯨꯒ ꯒꯥꯔꯤꯗꯤ ꯃꯩ ꯂꯥꯛꯑꯦ ꯒꯥꯔꯤꯗꯤ ꯂꯧꯊꯣꯔꯛꯑꯦ ꯒꯥꯔꯤꯣ ꯄꯨꯡꯈꯥꯏꯃꯦꯟ ꯇꯧꯕꯅꯦ ꯍꯥꯟꯗꯤ ꯆꯪꯕꯅꯦꯕ ꯑꯗꯣ
ꯑꯗꯨ ꯆꯥꯔꯖꯔꯗꯨꯣ ꯌꯥꯗꯕꯩ ꯅꯠꯇ꯭ꯔꯣꯗꯣ
ꯍꯣꯏꯕ ꯑꯩꯅ ꯍꯥꯏꯁꯤ ꯇꯥꯎ ꯑꯗꯨꯗꯒ ꯑꯃꯨꯛ ꯑꯩꯒꯤ ꯆꯥꯔꯖꯔꯗ ꯑꯃꯨꯛ ꯊꯤꯜꯂ‌ꯦ ꯃꯩ ꯂꯥꯛꯄꯒꯤ ꯑꯩꯒꯤ ꯆꯥꯖꯔ ꯊꯤꯟꯕꯗꯨ ꯄꯨꯡꯈꯥꯏꯃꯍ‌ꯦꯟ ꯊꯤꯟꯂꯨꯆ‌ꯣꯅ ꯍꯦꯟꯒꯠꯇꯕꯤ ꯂꯩꯔꯝꯃ‌ꯦꯅꯦꯍ‌ꯦ ꯆꯥꯒ ꯂꯣꯟꯗꯅ ꯃ‌ꯣꯏ ꯄꯤꯗꯅ ꯊꯕꯛ ꯂꯣꯏꯔꯒ ꯆꯪꯉꯛꯄꯗ‌ꯣ
ꯉꯁꯤꯗꯤ ꯆꯠꯈꯤꯗ꯭ꯔ‌ꯣ ꯅ‌ꯣꯏꯃꯥ ꯍ‌ꯣꯏ
ꯑ ꯆꯠꯇꯧ ꯃꯥꯟꯗ꯭ꯔꯦ ꯑꯗꯣ ꯈꯪꯗ‌ꯦꯅꯦ ꯍꯌꯦꯡ ꯗꯣꯛꯇꯔꯅ ꯍꯜꯂꯣ ꯍꯥꯏꯗꯤ ꯍꯥꯏꯔꯝꯕꯅꯦ ꯑꯗꯣ ꯉꯁꯤ ꯔꯥꯎꯟ ꯂꯥꯛꯄꯗ ꯍꯌꯦꯡ ꯑꯌꯨꯛꯇ ꯍꯜꯂꯣ ꯍꯥꯏꯌꯦ ꯅꯁꯥꯗꯣ ꯈꯔ ꯕꯤꯄꯤ ꯈꯔꯗꯤ ꯋꯥꯡꯉꯤ ꯅꯍꯥꯟ ꯁꯥꯒꯠꯄ ꯈꯣꯠꯄ ꯇꯧꯔꯝꯃ‌ꯦ ꯑꯗꯨꯒ ꯐꯥꯈ꯭ꯔ‌ ꯃꯨꯛ ꯕꯤꯄꯤ ꯃꯨꯛ ꯈꯔ ꯋꯥꯡꯄ ꯇꯧꯏ ꯋꯥꯟ ꯐꯤꯞꯇꯤ ꯃꯌꯥ ꯂꯩ ꯃꯥꯜꯂꯦ ꯃꯊꯛꯇꯣ
ꯌꯥꯝꯅ ꯍꯦꯟꯅ ꯃꯥꯡꯗꯣꯛꯈꯤꯕ ꯅꯠꯇꯦ ꯎꯝ ꯇꯥꯃꯣꯒ ꯇꯤꯅꯥꯎꯕꯤꯒ ꯃ‌ꯣꯏ ꯃꯃꯥꯒ ꯏꯇꯩꯃꯒ ꯈ‌ꯣꯏꯃꯃꯥꯒ ꯂꯩꯕ ꯑꯗꯨꯒꯤ ꯎꯝ ꯀꯃꯥꯏ ꯆꯥꯛꯇꯤ ꯃꯃꯥ ꯊꯣꯡꯗꯨ ꯃꯥꯜꯂꯦ ꯑꯗꯣ ꯆꯤꯆꯦꯁꯨ ꯂꯥꯛꯏ ꯃꯈꯣꯟ ꯇꯥꯔꯦ ꯑꯗꯣ ꯀꯩ ꯊ‌ꯣꯡꯗ‌ꯣꯏꯅ‌ꯣ ꯈꯪꯗ‌ꯦ ꯍꯌꯦꯡ ꯑꯦꯛꯖꯥꯝ ꯂꯣꯏꯕꯗ‌ꯣ ꯊꯣꯛꯂꯛꯄ ꯌꯥꯒꯗ꯭ꯔꯣ
ꯌꯥꯔꯣꯏ
ꯊꯕꯛ ꯂꯩꯕ꯭ꯔꯣ
ꯊꯕꯛ ꯌꯥꯝ ꯆꯤꯜꯂꯤ
ꯈꯕꯛꯇꯣ ꯍꯥꯏꯔꯛꯐꯣ ꯈꯔ ꯁꯥꯡꯅ ꯀꯩꯀꯩ ꯊꯕꯛꯅ‌ꯣ
ꯊꯣꯛꯂꯛꯄ ꯌꯥꯒꯗ꯭ꯔꯥ ꯍꯥꯏꯁꯦ ꯀꯩꯅ ꯅꯪ ꯃꯤ ꯍꯣꯁꯄꯤꯇꯥꯜꯗꯒꯤ ꯍꯜꯂꯛꯑ ꯈꯣꯠꯂꯒ ꯇꯧꯔꯒ ꯅꯪ ꯀꯃꯥꯏꯅ ꯂꯥꯛꯇꯣꯔꯤꯕ
ꯑꯩꯌꯨꯛ ꯉꯟꯇꯥꯗ ꯍꯥꯂꯛꯅꯤ ꯀꯩꯅꯣꯅ‌ꯦ ꯑꯗꯨꯗꯤ
ꯎꯝ ꯅꯪ ꯒꯥꯔꯤ ꯅꯪ ꯒꯥꯔꯤ ꯄꯨꯔꯒ ꯂꯥꯛꯇꯣꯏꯕ ꯍꯥꯏꯁꯦ
ꯅꯪ ꯒꯥꯔꯤꯃꯆꯥ ꯇꯣꯡꯗ ꯀꯨꯏꯔꯦ ꯑꯗꯨꯒꯤꯅꯦ ꯍꯥꯏꯁꯦ
ꯎꯝ ꯉꯝꯃꯔꯣꯏ ꯑꯩꯗꯤ ꯂꯥꯛꯄ ꯑꯁꯤ ꯍꯩꯔꯥꯡꯒ‌ꯣꯏꯊꯣꯡ ꯎꯝ ꯑꯁꯤ ꯂꯝꯕꯤ ꯁꯦꯝꯕꯩ ꯌꯥꯗꯦ
ꯀꯔꯥꯏꯋꯥꯏ ꯁ‌ꯦꯝꯃꯤꯅ‌ꯣ ꯍꯥꯏꯁꯦ
ꯑꯗꯨꯝ ꯑꯥ ꯑꯦꯝ ꯌꯨ ꯇꯥꯕꯕꯧ ꯑꯗꯨꯝ ꯁꯦꯝꯃꯦ ꯑꯥ ꯑꯦꯝ ꯌꯨ ꯇꯥꯕꯇ‌ꯥ ꯍ‌ꯣꯏ ꯂꯝꯕꯤ ꯄꯔꯦꯡꯗꯣ ꯑꯁꯥꯡꯕꯗ‌ꯣ ꯊꯣꯡꯗꯒꯤ ꯇꯧꯈꯥꯏꯌꯦꯕ ꯇꯧ ꯑꯥ ꯀꯣꯏꯂꯥꯁꯇꯣ ꯇꯧꯈꯥꯏꯔꯒ ꯑꯃꯨꯛ ꯅꯧꯅ ꯊꯥꯗꯧꯕ ꯃꯥꯜꯂꯦ ꯃꯣꯏꯗꯣ ꯑꯗꯨ ꯂꯝꯕꯤꯗꯨ ꯆꯠꯄ ꯌꯥꯗꯦꯕ ꯑꯗꯩ ꯑꯁꯣꯝ ꯅꯥꯀꯟ ꯃꯃꯥꯡꯂꯣꯝꯗ ꯐꯥꯎꯔꯒ ꯆꯠꯄꯁꯨ ꯃꯃꯥꯡꯂꯣꯝꯗꯁꯨ ꯑꯃꯨꯛ ꯇꯧꯈꯥꯏꯍꯧꯋꯦꯕ ꯈ‌ꯣꯏꯕꯣꯏ ꯆꯠꯄꯗꯨꯁꯨ
ꯆꯠꯄꯗꯣ ꯂꯝꯕꯤꯗꯣ ꯆꯠꯐꯝꯗꯣ ꯃꯌꯥꯝ ꯂꯩ ꯑꯗꯨꯏꯁꯨ ꯑꯃꯁꯨ ꯑꯃꯁꯨ ꯇꯧꯈꯥꯏ ꯆꯠꯄ ꯌꯥꯝ ꯅꯨꯡꯉꯥꯏꯇꯦ ꯅꯣꯡꯒ ꯇꯥꯕꯅꯤꯅ
ꯇꯨꯔꯦꯜ ꯃꯄꯥꯟꯒꯤ ꯇꯨꯠ ꯊꯣꯡ ꯍꯥꯏꯒꯠꯂꯝꯗꯥꯏꯒꯤ ꯇꯨꯔꯦꯜ ꯃꯄꯥꯟꯒꯤꯗ‌ꯣ ꯀ‌ꯣꯏꯂꯥꯁ ꯊꯥꯕ ꯂꯝꯕꯤꯗ‌ꯣ ꯑꯃꯨꯛ ꯇꯧꯈꯥꯏꯔꯕ‌ꯣ
ꯎꯝ
ꯅꯧꯅ ꯐꯖꯅ ꯊꯥꯔꯒꯦ ꯁꯤꯅꯤꯅ‌ꯦ
ꯈꯪꯗꯦ ꯃꯣꯏꯗ‌ꯣ ꯀꯪꯀ꯭ꯔꯤꯠ ꯍꯩꯗꯣꯏꯔꯥ ꯑꯗꯨ ꯊꯥꯗꯤ ꯊꯥꯔꯛꯑꯅꯤ
ꯑꯣ ꯍꯩꯇꯧꯕ ꯃꯥꯜꯂꯦ ꯂꯝꯕꯤ ꯑꯁꯥꯡꯕꯗ‌ꯣ ꯅꯍꯥꯟ ꯏꯕꯥꯅꯤ ꯆꯠꯄ ꯌꯥꯗꯕ ꯂꯝꯕꯤꯗꯨ ꯑꯦꯝ ꯌꯨ ꯃꯅꯤꯡꯒꯤ ꯑꯗꯣ ꯄꯨꯜꯂꯞ ꯍꯩꯗꯨꯕꯨ ꯑꯣꯏꯔꯝꯃꯅꯤ ꯑꯗꯨꯗꯤ
ꯈꯪꯗꯦ ꯃꯇꯦꯛ ꯑꯃꯗꯤ ꯀꯣꯂꯥꯁ ꯊꯥꯕꯅꯤ ꯃꯇꯦꯛ ꯑꯃ ꯍꯥꯏꯁꯦ ꯌꯥꯝ ꯁꯥꯡꯕꯗꯤ ꯅꯠꯇꯦ ꯃꯣꯏ ꯀꯣꯂꯥꯁ ꯊꯥꯏꯗ‌ꯣ
ꯅꯧꯅ ꯊꯥꯏꯔꯕ
ꯊꯥꯕꯗꯨ ꯀꯩꯅꯣꯒꯤ ꯀꯦꯊꯣꯂꯤꯛꯀꯤ ꯆꯠꯄꯒꯤ ꯂꯝꯕꯤꯗꯨꯗ ꯑꯗꯨꯗꯒꯤ ꯊꯥꯕꯗꯣ ꯑꯗꯨ ꯊꯥꯕꯗꯨꯗ ꯃꯇꯦꯛ ꯑꯃ ꯌꯥꯎꯍꯧꯕ
ꯎꯝ ꯐꯔꯦ ꯐꯔꯦ ꯑꯁ ꯑꯗꯨꯗꯤ ꯐꯅ ꯀꯨꯏꯅ ꯂꯥꯛꯑꯣꯏꯗꯧꯔꯤꯅꯦ
ꯃꯣꯏ ꯂꯝꯕꯤꯗꯨ ꯊꯨꯅ ꯁꯦꯝꯃꯛꯀꯅꯤꯗ ꯑꯗꯩ ꯆꯠꯄ ꯌꯥꯗ꯭ꯔꯁꯨ ꯑꯁꯣꯝꯅ ꯅꯀꯟ ꯂꯪ- ꯊꯕꯥꯜ ꯂꯣꯝꯗꯩ ꯆꯠꯂꯁꯨ ꯀꯩꯁꯨ ꯀꯥꯏꯗꯦ ꯆꯠ ꯆꯠꯐꯝꯒꯤꯗꯤ ꯌꯥꯝ ꯂꯩꯒꯦ
ꯁꯥꯥ ꯁꯥ ꯈꯣꯠꯄ ꯇꯧꯕꯩꯅꯤꯗ ꯁꯥꯗꯨꯗꯤ ꯌꯦꯡꯉꯣ
ꯀꯩꯌꯥꯕ
ꯅꯨꯡꯁꯥꯗꯣ ꯁꯥꯗ꯭ꯔꯗꯤ ꯌꯦꯡꯉꯣ ꯅꯪ ꯋꯥꯛꯀꯤꯡ ꯆꯠꯂꯣ ꯍꯥꯏꯕꯗꯤ ꯀꯃꯥꯏꯅ ꯇꯧꯔꯕ
ꯋꯥꯀꯤꯡ ꯆꯠꯇ꯭ꯔꯦ ꯈꯨꯗꯥ ꯆꯠꯈ꯭ꯔ ꯆꯠꯂꯅꯤ
ꯎꯝ ꯗꯦꯠ ꯀꯌꯥ ꯆꯠꯇꯣꯏꯕꯥ
ꯑꯩꯈꯣꯏ ꯗꯥ ꯍꯪꯆꯥ ꯍꯪꯆꯤꯠ ꯍꯩꯌꯦꯡ ꯍꯥꯡꯆꯤꯠ ꯆꯠꯂꯥꯟ
ꯑꯣ ꯃꯃꯥꯟꯅꯕ ꯀꯩꯀꯥ ꯄꯨꯜꯂꯒ ꯂꯩꯗꯨꯏꯔꯥ ꯅꯠꯇ꯭ꯔꯥ ꯀꯃꯥꯏꯅ ꯇꯧꯕꯅꯣ
ꯃꯊꯟꯗꯟ
ꯎꯝ ꯐꯔꯦ ꯐꯔꯦ ꯑꯗꯨꯗ ꯀꯩꯅꯣ ꯃꯥꯅ ꯇꯧꯗꯣꯏꯁꯤ
ꯃꯥ ꯀ꯭ꯂꯥꯁ ꯂꯧꯅꯤ ꯍꯥꯏꯕꯅꯦ ꯃꯨꯟꯅꯒꯗꯤ ꯍꯪꯗꯦꯗ ꯃꯥꯥꯏ ꯑꯄꯥꯝꯕ ꯃꯥꯏꯟ ꯇꯧꯖꯔꯅꯤ ꯄꯩꯁꯥ ꯇꯥꯜꯂꯨꯔꯒꯦꯅ ꯆꯠꯆꯕꯕꯨ
ꯀ꯭ꯂꯥꯁ ꯑꯣꯏꯅ ꯂꯧꯔꯒꯗꯤ ꯇꯧꯅꯤ ꯍꯥꯏꯕꯅꯦ ꯍꯥꯏꯗꯤ ꯄꯥꯗꯣ ꯃꯁꯥꯗꯣ ꯅꯥꯕꯅꯤꯅ ꯍꯥꯏꯗꯤ ꯑꯣꯗꯔ ꯀꯩꯀꯥ ꯂꯗꯨꯗꯤ ꯅꯨꯡꯉꯥꯏꯔꯣꯏꯗꯕ ꯍꯥꯏꯗꯤ ꯃꯤꯒꯤꯗꯣ ꯇꯧꯗ ꯌꯥꯗꯕꯅꯤꯅ ꯃꯥꯏ ꯃꯥꯏ ꯆꯥꯕ ꯃꯇꯝꯗꯨꯒ ꯃꯤꯒꯤ ꯇꯧꯒꯗꯕ ꯊꯕꯛꯇꯨꯒ ꯑꯥ ꯆꯥꯟꯅꯗ꯭ꯔꯗꯤ ꯑꯃꯨꯛ ꯅꯥꯔꯗꯤ ꯇꯧꯗꯣꯏ ꯊꯕꯛꯇꯣ ꯇꯧ ꯌꯥꯔꯣꯏꯗꯕꯅꯤꯅ ꯃꯁꯥ ꯐꯅ ꯐꯅ ꯐꯥꯟꯅ
ꯍꯣꯏꯣꯏ ꯑꯣꯗꯔ ꯂꯥꯛꯄꯗꯨꯗꯤ ꯂꯧꯕ ꯃꯇꯝꯗ ꯇꯝꯕ ꯉꯝꯕ ꯅꯠꯇꯕꯅꯤꯅꯀꯣ
ꯍꯣꯏ ꯑꯗꯨꯕꯨꯗꯤ ꯇꯧꯔꯔꯣꯏꯕ
ꯎꯝ
ꯑꯣ ꯀꯩꯅꯣ ꯍꯣꯠꯅꯩ ꯃꯥꯥꯏ ꯑꯄꯥꯝꯕ ꯑꯃ ꯀꯔꯝꯇ ꯍꯥꯏꯗꯕꯅꯤꯅ ꯈꯪꯗꯦ ꯀꯔꯃꯥꯏꯅ ꯇꯧꯖꯔꯅꯤ ꯑꯗꯣꯨꯟ ꯨꯂꯥꯏ ꯆ ꯋꯥꯦ ꯍ ꯍ ꯇꯔꯤꯒ ꯊꯦꯡꯊꯩ ꯍꯥꯏꯕꯅꯦꯕ ꯀ꯭ꯂꯥꯁꯇꯣ ꯑꯗꯣ ꯑꯗꯨꯋꯥꯏꯗ ꯍꯧꯅꯕꯅ ꯍꯥꯏꯕꯅꯤ ꯑꯗꯨ ꯉꯥꯟꯗꯦ ꯗꯦ ꯇꯥꯡ ꯇꯔꯨꯛꯇꯒꯤ ꯀꯩꯅꯣ ꯇꯧꯕꯅꯦ ꯄꯣꯠꯇꯨ ꯈꯔ ꯈꯔ ꯍꯣꯟꯕ ꯍꯧꯕꯅꯦ
ꯃꯥꯒꯤ ꯃꯦꯆꯤꯡ ꯀꯩꯀꯥꯗꯣ
ꯃꯦꯆꯤꯟꯗꯤ ꯄꯨꯔꯣꯏꯗ ꯃꯦꯆꯤꯟꯒꯨꯝꯕ ꯑꯗꯨꯒꯨꯝꯕ ꯇꯧꯕ ꯅꯠꯇꯦꯃꯤ ꯑꯣꯟꯂꯥꯏꯟ ꯀ꯭ꯂꯥꯁ ꯍꯥꯏꯔꯒ
ꯑꯣꯟꯂꯥꯏꯟ ꯀ꯭ꯂꯥꯁꯁꯦ ꯃꯥꯒꯤ ꯇ꯭ꯋꯏꯁꯟ ꯁꯦꯟꯇꯔ ꯇꯣꯉꯥꯟꯅ ꯍꯥꯡꯗꯣꯏꯔꯥ ꯀꯩꯅꯣꯕ
ꯑꯣꯟꯂꯥꯏꯟ ꯀ꯭ꯂꯥꯁ ꯍꯥꯏꯕꯅꯤ
ꯑꯣꯟꯂꯥꯏꯟ ꯀ꯭ꯂꯥꯁꯦꯁ ꯁꯦꯟꯇꯔꯗ ꯇ꯭ꯋꯤꯁꯟ ꯃꯃꯤꯡ ꯑꯃ
ꯁꯦꯟꯇꯔꯗ ꯀꯩꯗꯧꯕꯩ ꯍꯥꯡꯗꯣꯏꯅꯣ ꯃꯥꯏ ꯑꯃ ꯂꯩꯖꯔꯝꯕꯅꯦ ꯑꯩꯁꯨ ꯈꯪꯗꯦ
ꯇꯨꯏꯁꯟ ꯃꯃꯤꯡ ꯊꯣꯟꯕ ꯈꯣꯠꯄ ꯑꯃ ꯇꯧ ꯈꯣꯠꯂꯒ ꯇꯧꯗꯣꯏꯔꯥ ꯅ꯭ꯔ ꯃꯤꯗ ꯀꯃꯥꯏꯅ ꯈꯅꯣ ꯍꯥꯏ ꯅ ꯑꯣꯟꯂꯥꯏꯟ ꯁꯥꯇ꯭ꯔ ꯂꯩꯔꯕ꯭ꯔꯥ ꯈꯣꯠꯂꯕ꯭ꯔꯥꯗꯨꯅꯦ ꯍꯥꯡꯉꯤꯁꯦ ꯍ ꯑꯗꯨ
ꯇꯧꯒꯗꯕ ꯃꯤ ꯂꯩꯖꯔꯝꯕꯅꯦ ꯑꯩꯈꯣꯏꯅ ꯑꯩꯈꯣꯏꯅ ꯑꯗꯨꯒꯨꯝ ꯑꯗꯨꯗ ꯃꯨꯟꯅ ꯈꯪꯉꯨꯗꯕꯅꯤꯅ
ꯅꯣꯏꯁꯨ ꯍꯪꯕꯤꯒꯗꯕꯅꯤꯅꯦ ꯀ ꯀ ꯌꯥꯝꯅ ꯀꯩꯅꯣ ꯃꯔꯨ ꯑꯣꯏꯅ ꯂꯧꯕꯒꯤ ꯇꯥꯏꯞꯇ ꯁꯒꯝ ꯁꯒꯨꯝꯝ ꯍꯥꯡꯗ꯭ꯔꯗꯤ ꯃꯥꯗ ꯃ ꯃꯤ ꯃꯥꯒꯤ ꯃꯋꯥ ꯃꯥꯅ ꯍꯥꯏꯕ ꯋꯥꯗꯨ ꯂꯧꯕꯤ
ꯃꯥꯅ ꯉꯥꯡꯕ ꯋꯥꯗꯣ ꯃꯥꯅ ꯉꯥꯡꯕ ꯋꯥꯗꯣ ꯑ ꯆꯞ ꯃꯥꯟꯅꯩ ꯑ ꯗꯣꯛꯇꯔ ꯗꯣꯛꯇꯔ ꯑꯣꯏꯕ ꯃꯤ ꯑꯝꯗ ꯏꯟꯖꯤꯅꯤꯌꯔ ꯑꯣꯏꯕ ꯑꯝꯒ ꯎꯝ ꯂꯝꯕꯤ ꯃꯥꯟꯅꯗꯕꯗꯧꯅ ꯃꯥꯒ ꯃꯥꯅ ꯃꯥꯅ ꯉꯥꯡꯉꯤ ꯋꯥꯗꯣ ꯂꯧꯁꯤꯟꯕꯗꯣ ꯈꯪꯗꯧꯋꯦ ꯀꯅꯥꯝ ꯂꯩꯇ꯭ꯔꯝꯅꯤꯅ ꯀꯩꯀꯥꯟꯗꯣꯏꯅꯣ ꯉꯥꯡꯉꯨꯔꯒ
ꯏꯁ ꯂꯣꯏꯔꯦ
ꯃꯤ ꯃꯤꯒꯤ ꯃꯥꯏ ꯃꯥꯏ ꯂꯥꯏꯟ
ꯑ ꯍꯣꯏ ꯑꯗꯨ
ꯆꯞ ꯃꯥꯟꯅꯩ ꯑꯩꯈꯣꯏ ꯕꯥꯅ ꯑꯩꯈꯣꯏ ꯕꯥꯅ ꯑ ꯎ ꯁꯨꯕ ꯑꯗꯨ ꯑꯗꯥꯗ ꯍꯩ ꯍꯩꯔꯦꯕ ꯃꯥꯉꯣꯟꯗ ꯇꯧꯕꯗꯤ ꯀꯔꯤꯝ ꯈꯪꯉꯣꯏ
ꯍꯣꯏ ꯑꯗꯨꯕꯨꯗꯤ ꯈꯪꯉꯣꯏ ꯑꯗꯣꯏꯁꯨ ꯃꯇꯦꯡ ꯄꯥꯡꯕ ꯈꯣꯠꯄ ꯑꯁꯤ ꯇꯧꯔꯒꯦ ꯈꯣꯠꯂꯒꯦꯗꯤ ꯍꯥꯏꯐꯝ ꯊꯣꯛꯏꯗꯅ ꯌꯨꯝꯒꯤ ꯃꯤꯗ ꯑꯗꯨꯒꯤ ꯋꯥꯅꯤꯗ ꯑꯩꯅ ꯍꯥꯏꯁꯤ
ꯌꯨꯝꯒꯤ ꯃꯤꯗꯨ ꯍꯥꯏꯕ ꯑꯩꯈꯣꯏ ꯃꯥ ꯆꯠꯂꯅꯤ ꯃꯥꯗꯨ ꯄꯩꯁꯥ ꯇꯥꯟꯕ ꯆꯠꯂꯅꯤ ꯑꯗꯨ ꯂꯩꯔꯨꯔꯅꯤ ꯂꯣꯏꯔꯦ ꯑꯗꯋꯥ
ꯑꯗꯣ ꯀꯩꯅꯣ ꯀꯌꯥ ꯂ ꯃꯃꯜ ꯃꯃꯜ ꯀꯌꯥ ꯂꯧꯔꯤꯅꯣ ꯂꯩꯕꯒꯤꯕꯣ
ꯎꯝ ꯊꯥꯗ ꯂꯤꯁꯤꯡ ꯇꯔꯥꯉꯥ ꯍꯥꯏ
ꯑꯣ ꯀꯩꯅꯣ ꯀꯤꯠꯆꯟ ꯀꯅꯥ ꯀꯩ ꯂꯣꯏ ꯌꯥꯎꯕꯤꯗꯣ
ꯀꯤꯆꯟ ꯀꯤꯆꯟꯅꯦ
ꯍꯥ
ꯋꯥꯁꯔꯨꯝ ꯌꯥꯎꯖꯔꯦ ꯃꯁꯥ ꯑ ꯃꯁꯥꯒꯤ ꯋꯥꯁꯔꯨꯝ ꯌꯥꯎꯖꯔꯛꯑꯦ ꯄꯨꯂꯞ ꯄꯨꯟꯗꯦꯕ ꯇꯣꯉꯥꯟ ꯇꯣꯉꯥꯟ ꯇꯣꯉꯥꯟ ꯀꯥ ꯑꯃꯒꯤ ꯄꯨꯜꯂꯞ ꯄꯨꯂꯞ ꯑꯗꯨꯃꯥꯏꯅ ꯀꯤꯠꯆꯟ ꯋꯥꯁꯔꯨꯝ ꯀꯤꯠꯆꯟ ꯋꯥꯁꯔꯨꯝ ꯃꯁꯥꯏ ꯑꯃꯃꯝ ꯂꯣꯏꯅ ꯂꯩꯕ ꯔꯨꯝ ꯑꯅꯤꯑꯝꯒ
ꯑꯣ ꯌꯨꯝ ꯄꯨꯂꯞ ꯋꯥꯏꯕꯩ ꯇꯥꯏꯞ ꯃꯑꯣꯡꯅꯤꯅꯦ
ꯎꯝ ꯃꯥ ꯎꯝ ꯐꯣꯔꯠ ꯐ꯭ꯂꯣꯔꯗ ꯂꯩꯕꯅꯤ ꯃꯣꯏ ꯃꯥꯒ ꯊꯥꯔꯒ ꯃꯤ ꯑꯍꯨꯝ ꯂꯩꯌꯦ ꯃꯣꯏ ꯑꯍꯨꯝ ꯂꯩ ꯃꯣꯏ ꯑꯍꯨꯝ ꯍꯥꯏꯗꯤ ꯀꯥ ꯑꯍꯨꯝ ꯀꯥ ꯃꯉꯥ ꯂꯩ ꯍꯥꯏꯕ꯭ꯔꯥ ꯀꯩꯅꯣꯝ ꯍꯥꯏꯕꯅꯤ
ꯇꯔꯥꯃꯉꯥꯁꯦ ꯃꯊꯟꯇꯪ ꯊꯤꯗꯣꯏꯔ ꯃꯣꯏ ꯑꯍꯨꯝ ꯊꯤꯗꯣꯏꯔꯕ
ꯃꯊꯟꯗꯒꯤꯅꯤ ꯃꯥꯏ ꯏꯁꯤꯡ ꯀꯩꯀꯥ ꯒꯤ ꯄꯩꯁꯥ ꯑꯗꯨꯗ ꯂꯣꯏ ꯌꯥꯎꯔꯦ ꯆꯥꯅꯕꯗꯨꯃꯉꯥꯏꯔꯦ ꯃꯥꯅ ꯂꯩꯖꯗꯧꯕ
ꯌꯥꯝꯃꯤꯍꯦ ꯑꯗꯨꯗꯤ ꯑꯥ ꯃꯄꯥꯟꯗ ꯂꯩꯕ ꯏꯃꯥꯟꯅꯕ ꯍꯣꯏ ꯂꯩꯔꯤꯗꯨꯗꯩ ꯍꯦꯟꯅ ꯌꯥꯝꯃꯤꯅꯦ ꯑꯗꯨꯒꯤ
ꯖꯨꯒꯣꯠꯇꯣ ꯆꯥꯕ ꯍꯥꯏꯕ ꯑꯃ ꯂꯩ ꯃꯒ ꯃꯁꯥ ꯀꯩꯀꯥꯗꯣ ꯕꯤꯜꯗꯤꯡꯗꯣ ꯅꯧꯅ ꯁꯥꯔꯛ ꯇꯥ ꯉꯥꯏꯔꯤꯕ ꯕꯤꯜꯗꯤꯡ ꯑꯅꯧꯕꯅꯦꯕ ꯑꯗꯨꯅꯅꯦ ꯃꯥ